ꯍꯜꯂꯣ ꯇꯥꯏ ꯄꯥ
ꯇꯥꯏꯌꯦ ꯇꯥꯏꯌꯦ
ꯑꯣ ꯆꯥꯛ ꯆꯔꯕꯣ
ꯉꯥꯗ꯭ꯔꯤꯗ ꯍꯧꯒꯠꯇꯉꯥꯏꯔꯤ
ꯑꯧ ꯊꯦꯡꯉꯦꯅꯦ ꯅꯪ ꯍꯣꯏ ꯆꯥꯛꯆꯔꯦ ꯑꯩꯈꯣꯏꯗꯤ
ꯎꯝ ꯑꯩꯗꯤ ꯉꯔꯥꯡ ꯊꯦꯡꯅ ꯇꯨꯝꯃꯦ ꯑꯗꯨꯒꯤ
ꯑꯣ
ꯑꯁ
ꯅꯪꯗꯤ ꯀꯩ ꯀꯩ ꯇꯧꯔꯤꯕ ꯍꯥꯖꯤꯛ
ꯀꯔꯤꯁꯨ ꯇꯎꯗꯦ ꯑ ꯀꯣꯂꯦꯖ ꯂꯣꯏꯈ꯭ꯔꯦꯗ ꯑꯩꯈꯣꯏꯗꯤ
ꯑꯦ
ꯅꯪꯗꯤ ꯀꯣꯂꯦꯖ ꯇꯝꯂꯤꯕ꯭ꯔꯥ
ꯑꯩꯗꯤ ꯑꯩꯗꯤ ꯂꯣꯏꯔꯦ
ꯑꯧ ꯑꯧ ꯐꯩꯅꯦ ꯌꯨꯝꯗ ꯑꯗꯨꯝ ꯂꯩꯔꯒ ꯌꯨꯝꯒꯤ ꯊꯕꯛ ꯉꯥꯛꯇ ꯇꯧꯔꯂꯗ ꯍꯧꯖꯤꯛꯇꯨ ꯊꯕꯛꯁꯨ ꯂꯩꯇꯦꯗ
ꯑꯩꯖꯨ ꯑꯗꯨꯁꯨ
ꯅꯪ ꯊꯕꯛ ꯇꯧꯕ꯭ꯔꯥ
ꯇꯧꯗ꯭ꯔꯤꯗ
ꯑꯣ ꯑꯣ ꯀꯣꯂꯦꯖ ꯂꯣꯏꯕꯗ ꯉꯥꯏꯔꯤꯀꯣ
ꯀꯣꯂꯦꯖ ꯂꯥꯁ ꯏꯌꯥꯔ ꯂꯣꯏꯕꯀꯣ
ꯑꯣ ꯑꯣ ꯑꯦꯛꯖꯥꯝ ꯒꯨꯝꯕꯗꯤ ꯊꯥꯗꯦ
ꯑꯦꯛꯖꯥꯝ ꯊꯥꯒꯦ ꯇꯧꯔꯤ
ꯑ ꯑꯣ
ꯑꯗꯨꯅꯦ ꯑꯦꯛꯖꯥꯝ ꯅꯠꯇ꯭ꯔꯗꯤ ꯎꯄꯥꯏ ꯂꯩꯇꯦꯅꯦ
ꯎꯝ ꯑꯦꯛꯖꯥꯝ ꯊꯥꯗ꯭ꯔꯗꯤ ꯎꯄꯥꯏ ꯂꯩꯇꯦ
ꯎꯝ ꯑꯩꯈꯣꯏꯗꯤ ꯁ꯭ꯀꯤꯜꯁꯨ ꯑꯝꯇ ꯂꯩꯇꯦ
ꯀꯔꯤ ꯏꯁꯇ꯭ꯔꯤꯝꯗꯔꯣ
ꯑꯩ ꯀꯣꯂꯦꯖꯔꯣ ꯑꯔꯠꯁꯅꯦ
ꯑꯣ ꯀꯣꯆꯤꯡꯒꯨꯝꯕꯗꯤ ꯂꯧꯗꯦ
ꯍꯥꯥ
ꯀꯣꯆꯤꯡꯒꯨꯝꯕꯗꯤ ꯂꯧꯗꯦ ꯀꯣꯂꯦꯖ ꯂꯣꯏꯔꯒ
ꯀꯣꯆꯤꯡ ꯂꯣꯏꯔꯦ
ꯑꯣ ꯀꯣꯆꯤꯡꯁꯨ ꯂꯣꯏꯔꯦꯀꯣ
ꯀꯔꯤꯒꯨꯝꯕꯔꯥ
ꯑꯦꯛꯖꯥꯝꯔ ꯑꯦꯛꯖꯥꯝꯒꯤꯔ
ꯎꯝ
ꯑꯣ ꯑꯩꯁꯦ ꯑꯦꯁꯑꯦꯁꯁꯤ ꯊꯥꯁꯦꯅ ꯈꯟꯕꯒꯣ ꯍꯜꯂꯣ
ꯎꯝ
ꯑꯩꯁꯦ ꯑꯦꯁ ꯑꯦꯁ ꯁꯤ ꯊꯥꯁꯦꯅ ꯈꯟꯕ
ꯑꯣ ꯑꯣ ꯐꯩꯅꯦ ꯑꯗꯨꯁꯨ ꯌꯥꯝ ꯐꯕꯅꯤ
ꯎꯝ ꯅꯪꯒꯤ ꯀꯩꯅꯣꯗꯤ ꯌꯥꯝ ꯁꯦꯡꯉꯦ ꯂꯣꯟ ꯈꯣꯏꯗꯦꯕ
ꯑꯣ
ꯃꯤ ꯑꯇꯩꯗꯤ ꯈꯔ ꯈꯛ ꯈꯣꯏꯌꯦ
ꯊꯕꯛ ꯇꯧꯕ ꯈꯟꯒꯅꯨ ꯑꯗꯨꯝ ꯀꯔꯤꯅꯣ ꯑꯦꯛ ꯀꯣꯆꯤꯡ ꯂꯣꯏꯔꯗꯤ ꯊꯕꯛ ꯇꯧꯕꯗꯣ ꯈꯟꯒꯅꯨꯕ
ꯎꯝ
ꯊꯕꯛ ꯑꯃꯨꯛꯀ ꯍꯦꯛ ꯇꯧꯔꯗꯤ ꯊꯥ ꯑꯃ ꯑꯅꯤꯁꯨ ꯇꯧꯈ꯭ꯔꯗꯤꯀꯣ ꯀꯔꯤꯅꯣ ꯇꯧꯕꯅꯤ ꯏꯟꯇꯔꯦꯁꯇꯣ ꯃꯪꯒꯅꯦꯕ
ꯎꯝ
ꯑꯩꯉꯣꯟꯗꯒꯤ ꯄꯦꯟꯈ꯭ꯔꯕꯅꯤ ꯁꯤ
ꯅꯪꯖꯨ
ꯍꯣꯏ ꯎꯝ ꯑꯩꯁꯨ ꯄꯥꯔꯠ ꯇꯥꯏꯝ ꯌꯥꯝ ꯇꯧꯕꯅꯦ ꯑꯩꯅ ꯍꯦꯛ ꯂꯣꯏꯔꯒ ꯅꯦꯠꯒꯨꯝꯕ ꯊꯥꯒꯦ ꯍꯥꯏꯔꯒ ꯈꯔ ꯈꯔꯗꯤ ꯊꯥꯕ ꯑꯗꯨ ꯑꯣꯏꯔꯁꯨ ꯑꯩꯗꯣ ꯊꯕꯛ ꯇꯧꯕ ꯍꯧꯔꯕꯀꯣ ꯑꯗꯨ ꯑꯗꯨꯒꯤꯗꯃꯛꯇ ꯑꯩꯗꯤ ꯌꯥꯗ꯭ꯔꯦ ꯍꯧꯖꯤꯛꯇꯤ
ꯊꯕꯛ ꯇꯧꯔꯕ ꯇꯧꯕ ꯍꯧꯔꯝꯅꯤꯅ
ꯎꯝ ꯊꯕꯛ ꯇꯧꯕ ꯍꯧꯔꯕꯅꯤꯅ ꯄꯩꯁꯥꯁꯨ ꯂꯥꯛꯑꯦ ꯑꯗꯨ ꯄꯩꯁꯥ ꯂꯥꯛꯄ ꯀꯥꯟꯗꯗꯤ ꯌꯨꯝꯒꯤ ꯀꯔꯤꯅꯣ ꯔꯦꯁꯄꯣꯟꯁꯤꯕꯤꯂꯤꯇꯤꯗꯣ ꯑꯗꯨꯝ ꯑꯗꯨ ꯑꯩꯈꯣꯏ ꯊꯥꯗꯣꯛꯅꯤꯡꯉꯥꯏꯗꯣ ꯋꯥꯕꯅꯦ ꯊꯥꯗꯣꯛꯄ ꯌꯥꯗꯕꯅꯤ
ꯑꯗꯨꯒꯤꯅꯦ ꯑꯩꯅ ꯀꯤꯔꯤꯁꯦ
ꯇꯧꯗ꯭ꯔꯤꯉꯩꯗ ꯑꯁ ꯇꯧꯔꯣꯏ ꯍꯥꯏꯅ ꯈꯟꯒꯗꯕ ꯅꯣꯏꯅꯀꯣ ꯍꯦꯛ ꯇꯧꯔꯗꯤ ꯌꯥꯗꯕꯅꯤ
ꯑꯩꯁꯨ ꯊꯕꯛꯇꯤ ꯇꯧꯔꯣꯏ ꯇꯧꯔꯣꯏ ꯈꯟꯕꯅꯦꯕ ꯑꯗꯨ ꯈꯔ ꯄꯩꯁꯥ ꯋꯥꯕꯀꯥꯟꯗ ꯇꯧꯔꯒ ꯎꯄꯥꯏ ꯂꯩꯇꯕꯀꯣ
ꯂꯩꯇꯕꯒꯤ
ꯎꯝ ꯑꯩꯈꯣꯏꯒꯤ ꯃꯤ ꯌꯥꯝꯕꯅꯦ ꯑꯗꯨꯒꯨꯝꯕꯗꯣ ꯑꯦꯁ ꯑꯦꯁ ꯁꯤ ꯀꯣꯆꯤꯡ ꯂꯧꯔꯥ ꯎꯝ
ꯄꯥꯔꯠ꯭ ꯇꯥꯏꯝ ꯒꯨꯝꯕ ꯇꯧꯗ꯭ꯔꯦ
ꯍꯧꯖꯤꯛꯇꯤ ꯍꯣꯏ ꯑꯩ ꯇꯧꯗ꯭ꯔꯦ ꯑꯩꯗꯤ ꯁꯤ ꯀꯣꯔꯄꯣꯔꯦꯠꯀꯤ ꯕꯦꯡꯒꯨꯝꯕ ꯊꯕꯛꯒꯨꯝꯕ ꯀꯣ ꯗꯨꯝ ꯇꯧꯕ ꯑꯗꯨ ꯆꯍꯤꯗꯣ ꯀꯨꯏꯈ꯭ꯔꯦꯗ ꯑꯩꯈꯣꯏꯗꯤ ꯍꯧꯖꯤꯛꯇꯤ ꯑꯍꯟ ꯑꯣꯏꯈ꯭ꯔꯦꯗ ꯆꯍꯤ ꯃꯉꯥꯒꯨꯝꯕ ꯑꯗꯨꯝ ꯇꯧꯕꯤꯌꯦ ꯐꯥꯏꯅꯦꯟꯁꯀꯤꯗ
ꯍꯧꯖꯤꯛꯇꯤ ꯇꯧꯗ꯭ꯔꯦꯕꯀꯣ
ꯎꯝ ꯇꯧꯗ꯭ꯔꯦ ꯑꯩ ꯂꯨꯍꯣꯡꯈ꯭ꯔꯕꯀꯣ
ꯑꯣ
ꯂꯨꯍꯣꯡꯕ ꯂꯣꯏꯔꯒ ꯑꯩꯒꯤ ꯍꯁꯕꯦꯟꯅ ꯇꯧꯋꯦ ꯑꯗꯨ ꯑꯩꯗꯤ ꯍꯧꯖꯤꯛꯇꯤ ꯄꯣꯊꯥꯔꯒ ꯂꯩꯕꯅꯤ ꯏꯟꯀꯝ ꯂꯩꯇꯕ ꯑꯗꯨꯅꯦ ꯑꯩꯅ ꯅꯪꯕꯨ ꯊꯕꯛ ꯄꯤꯛ ꯁꯨꯒꯅꯨ ꯍꯥꯏꯕꯗꯣ
ꯄꯥꯔꯠ ꯇꯥꯏꯝꯅ ꯇꯧꯕ ꯌꯥꯗ꯭ꯔꯦ ꯗꯨꯗꯤ
ꯎꯝ ꯌꯥꯗꯕꯅꯤ ꯍꯦꯛ ꯇꯧꯔꯗꯤ ꯑꯦꯗꯤꯛ ꯑꯣꯏꯕ ꯑꯩꯈꯣꯏꯁꯨ ꯑꯗꯨꯒ ꯔꯦꯁꯄꯣꯟꯁꯤꯕꯤꯂꯤꯇꯤꯁꯨꯨ ꯂꯥꯛꯄ ꯗꯨꯒꯤ ꯑꯩꯈꯣꯏ ꯃꯤ ꯌꯥꯝꯕꯅꯦ ꯗꯦꯜꯂꯤꯗꯁꯨ ꯀꯣ ꯑꯁ ꯑꯦꯁ ꯑꯦꯁ ꯁꯤ ꯀꯣꯆꯤꯡ ꯂꯧꯔꯒ ꯌꯨ ꯄꯤ ꯑꯦꯁ ꯁꯤ ꯐꯥꯎꯁꯨ ꯑꯗꯨꯝ ꯂꯧꯔꯒ ꯀꯣꯆꯤꯡ ꯂꯣꯏꯔꯒ ꯂꯥꯏꯔꯤꯛ ꯄꯥꯕꯒꯨꯝ ꯄꯥꯗꯕꯒꯨꯝ ꯑꯗꯨꯝ ꯇꯧꯔꯒ ꯄꯥꯔꯠ ꯇꯥꯏꯝꯗ ꯆꯪꯈ꯭ꯔꯕꯗꯣ ꯌꯦꯡꯔꯒ ꯅꯨꯡꯉꯥꯏꯇꯕꯅꯦ ꯑꯩ ꯑꯁ ꯅꯨꯡꯁꯤꯕꯅꯦ ꯑꯗꯨꯒꯤ ꯄꯥꯕ ꯀꯥꯟꯗ ꯐꯖꯅ ꯄꯥꯒꯗꯕ
ꯇꯗꯤ ꯀꯩꯅꯣ ꯂꯨꯍꯣꯡꯉꯦ ꯍꯥꯏꯕꯀꯣ
ꯍꯣꯏ ꯂꯨꯍꯣꯡꯈ꯭ꯔꯦ ꯑꯩꯗꯤ ꯆꯍꯤ ꯑꯃꯒꯨꯝꯕ ꯆꯠꯈ꯭ꯔꯦꯗ ꯑꯥ ꯑꯉꯥꯡ ꯂꯩꯇ꯭ꯔꯤꯌꯦ ꯑꯩꯈꯣꯏ ꯍꯣꯏ ꯀꯨꯏꯗ꯭ꯔꯤꯌꯦ ꯑꯩꯈꯣꯏꯁꯨ ꯑꯥꯗ ꯁꯥꯎꯠꯗ ꯂꯩꯕꯀꯣ ꯍꯧꯖꯤꯛꯇꯤ ꯑꯩꯒꯤ ꯍꯁꯕꯦꯟꯅ ꯀꯣꯂꯦꯖ ꯑꯃꯗ ꯃꯦꯅꯦꯖꯃꯦꯟꯒꯤ ꯀꯣꯂꯦꯖꯒꯨꯝꯕꯗ ꯄ꯭ꯔꯣꯐꯦꯁꯔ ꯑꯣꯏꯕ ꯑꯗꯨꯒꯤ ꯑꯩꯈꯣꯏꯁꯨ ꯁꯤ ꯑꯩꯈꯣꯏꯒꯤ ꯈꯨꯟꯗ ꯂꯩꯇ꯭ꯔꯦꯕꯀꯣ ꯑꯗꯨꯒꯤ ꯑꯉꯥꯡ ꯑꯉꯥꯡ ꯂꯩꯅꯤꯡꯉꯥꯏꯁꯨ ꯈꯔ ꯄ꯭ꯂꯥꯟ ꯇꯧꯕ ꯇꯥꯔꯦ ꯍꯥꯏꯅ ꯎꯝ ꯃꯇꯝ ꯆꯪꯒꯅꯤꯗ ꯐꯦꯃꯤꯂꯤ ꯄ꯭ꯂꯥꯟꯅꯤꯡꯗꯣ
ꯑꯣ ꯑꯣ ꯍꯧꯖꯤꯛꯇꯤ ꯄ꯭ꯂꯥꯟ ꯐꯖꯅ ꯇꯧꯗ꯭ꯔꯗꯤ ꯌꯥꯗ꯭ꯔꯦꯗꯅ
ꯎꯝ
ꯍꯥꯟꯅꯗꯤ ꯍꯥꯟꯅꯒꯤ ꯃꯤꯁꯤꯡꯗꯤ ꯄ꯭ꯂꯥꯟ ꯇꯧꯅꯗꯦꯕ ꯃꯣꯢꯗꯤ ꯍꯧꯖꯤꯛꯇꯤ ꯄ꯭ꯂꯥꯟ ꯇꯧꯗ꯭ꯔꯗꯤ ꯌꯥꯔꯔꯣꯏ
ꯎꯝ ꯑꯉꯥꯡꯗꯣꯏꯁꯨ ꯀꯗꯥꯏꯗ ꯊꯝꯒꯅꯤ ꯀꯔꯤꯅ ꯆꯥꯒꯅꯤ ꯍꯥꯏꯔꯒꯀꫭ ꯑꯉꯥꯡꯁꯦ ꯌꯥꯝ ꯑꯦꯛꯁꯄꯦꯟꯁꯤꯞ ꯇꯧꯕꯅꯤ ꯍꯧꯖꯤꯛꯒꯥꯟ
ꯅꯪꯗꯤ ꯑꯁꯤ ꯑꯩꯈꯣꯏꯒꯤ ꯀꯔꯤꯅꯣꯗ ꯂꯩ ꯂꯩꯇ꯭ꯔꯣ ꯑꯥꯗ ꯂꯩꯕ꯭ꯔꯥ ꯅꯪ ꯏꯁ꯭ꯇꯦꯠ ꯑꯇꯣꯞꯄꯗ ꯂꯩꯕ꯭ꯔꯣ
ꯑꯩꯗꯤ ꯅꯠꯇꯦ
ꯑꯣ ꯑꯣ ꯑꯣ ꯍꯧꯒꯠꯄꯒꯤ ꯃꯇꯝꯗꯣ ꯈꯔ ꯑꯩꯅ ꯇꯧꯕ ꯑꯥꯗ ꯂꯩꯈ꯭ꯔꯕ꯭ꯔꯅ ꯑꯗ ꯂꯩꫪꯥꯗꯤ ꯑꯗꯨꯝ ꯍꯧꯒꯠꯂꯤꯅ ꯁꯤ ꯌꯨꯝꯗ ꯂꯩꯔꯗꯤ ꯊꯨ ꯊꯨꯅ ꯍꯧꯒꯠꯄꯗꯣ ꯄꯨꯡ ꯃꯉꯥꯒꯨꯝꯕꯗ ꯎꯝ ꯑꯠꯆꯥ ꯑꯁꯤ ꯄꯥꯏ ꯑꯥ ꯅꯪ ꯑꯁꯤꯗ ꯋꯥꯔꯤ ꯁꯥꯕꯗꯣ ꯀꯨꯏꯈ꯭ꯔꯕꯥ
ꯀꯨꯏ ꯇ꯭ꯔꯤ ꯊ꯭ꯔꯤ ꯗꯦꯁ ꯀꯣ ꯅꯨꯃꯤꯠ ꯍꯨꯝꯅꯤ ꯅꯨꯃꯤꯠ ꯍꯨꯝꯅꯤ ꯈꯛ ꯉꯥꯏꯔꯤ
ꯑꫭ
ꯑꯩꯁꯨ ꯐ꯭ꯔꯤ ꯂꯩꯇꯕꯀꯣ ꯐ꯭ꯔꯤ ꯂꯩꯔꯀꯥꯟꯗ ꯇꯧꯕ
ꯎꯝ ꯃꯥꯅꯦ ꯑꯩꯅ ꯐ꯭ꯔꯤ ꯂꯩꯔꯁꯨ ꯑꯩꯈꯣꯏ ꯑꯩꯈꯣꯏ ꯌꯨꯝꯗ ꯑꯉꯥꯡ ꯌꯥꯝꯕꯀꯣ ꯑꯗꯨ ꯕꯦꯛꯒ꯭ꯔꯥꯎꯟꯗꯣ ꯑꯩꯒꯤꯗꯣ ꯐ꯭ꯂꯣꯞ ꯆꯠꯈ꯭ꯔꯅꯤꯗ ꯌꯥꯝ ꯌꯥꯝ ꯕꫪ‌ꯦꯛꯒꫪꯥꯎ ꯂꯥꯛꯄꯒꯤ ꯀꫭ ꯎꯝ
ꯑꯗꯨꯅ‌ꯦ ꯌꯥꯝ ꯀꯩꯅꯣ ꯇꯧꯋ‌ꯦꯕ ꯁꫭꯔ ꯌꯥꯝ ꯍꯣꯜꯂꯒ ꯆꯠꯂꯦ
ꯍꯣꯏ ꯃꯇꯝꯗꯤ ꯆꯪꯕꯅꯤꯀꯣ ꯁꯤ ꯑꯩꯈꯣꯏꯅ ꯃꯇꯝ ꯆꯞ ꯆꯥꯕ ꯌꯦꯡꯕꯒꯤ
ꯎꯝ
ꯃꯤ ꯊꯣꯡꯒꯦꯔꯥ ꯍꯥꯥ
ꯑꯩꯒꯤ ꯈꯣꯟ ꯁꯦꯡꯉꯦꯀꯣ
ꯍꯣꯏ ꯁꯤꯡꯉꯤꯗ ꯐꯖꯅ ꯇꯥꯏ
ꯅꯪ ꯀ꯭ꯔꯤ ꯍꯥꯏꯕ ꯍꯧꯖꯤꯛꯀꯤꯗꫭ
ꯅꯪ ꯅꯪꯅ ꯆꯥꯛ ꯊꯣꯡꯒꯦꯔꯥ ꯃꯤ ꯂꯩꯕ꯭ꯔꯥ ꯍꯥꯏꯕꯅꯤꯗ
ꯃꯤ ꯂꯩ ꯑꯩꯗꯤ ꯐꯦꯃꯤꯂꯤꯒ ꯂꯩꯕꯀꯣ ꯅꯠꯇꯦ ꯐꯦꯃꯤꯂꯤ ꯑ
ꯑ ꯑꯣ ꯇꯨꯗꯤ ꯐꯥꯏꯌꯦ ꯐꯦꯃꯤꯂꯤꯗ ꯂꯩꯔꯗꯤ ꯌꯥꯅꯤꯗ
ꯑꯗꯨ ꯉꯁꯥꯏ ꯐꯣꯟ ꯇꯧꯔꯛꯑꯝꯃꯦ ꯍꯧꯒꯠꯂꯣꯅ
ꯊꯦꯡꯉꯦꯍꯦ
ꯃꯇꯝꯗꯨ ꯑꯥ ꯌꯧꯈ꯭ꯔꯕꯒꯤꯅꯤ
ꯎꯝ
ꯑꯗꯨ ꯅꯪꯅ ꯑꯦꯁ ꯑꯦꯁ ꯁꯤ ꯑꯥ ꯊꯥꯗꯤ ꯊꯥꯈ꯭ꯔꯕ꯭ꯔꯥ ꯑꯃꯒꯨꯝꯕꯗꯤ
ꯍꯟꯗꯛꯅ ꯐꯔꯁ ꯑꯣꯏꯗꯣꯏꯅꯦ ꯍꯟꯗꯛꯅ ꯐꯔꯁ ꯍꯧꯖꯤꯛ ꯍꯥꯏꯗꯤ ꯍꯥꯏꯗꯣꯛꯇ꯭ꯔꯤ ꯇꯦꯟꯇꯦꯇꯤꯞ ꯄꯨꯗꯤ ꯂꯩꯔꯤ ꯑꯣꯒꯁ ꯅꯠꯇ꯭ꯔꯒ ꯖꯨꯂꯥꯏ ꯍꯥꯏ ꯑꯃꯥ
ꯑꯣ ꯑꯣ
ꯌꯦꯡꯉꯒꯦ ꯗꯥꯎ ꯌꯦꯡꯒꯦ
ꯎꯝ ꯎꯝ ꯌꯦꯡꯉꯣ ꯊꯣꯛꯄꯅꯤ ꯐꯖꯅ ꯇꯧꯒꯗꯕꯅꯤ
ꯎꯝ
ꯑꯗꯨ ꯅꯪꯅ ꯇ꯭ꯔꯥꯏ ꯇꯧ ꯇꯧꯕꯁꯦ ꯇ꯭ꯋꯦꯜꯚ ꯒꯤ ꯂꯦꯕꯦꯜ ꯅꯠꯇꯦꯀꯣ ꯒ꯭ꯔꯦꯖꯨꯌꯦꯠ ꯒꯤ ꯂꯦꯕꯦꯜꯅꯤ ꯀꯣ
ꯑꯥ ꯒ꯭ꯔꯦꯖ꯭ꯋꯦꯠꯀꯤ
ꯑꯣ ꯑꯣ ꯑꯁ ꯎꯝ ꯑꯦ ꯃꯥ ꯍꯥꯏꯒꯦ ꯍꯥꯏꯕꯗꯤ ꯑꯥ ꯅꯪ ꯒ꯭ꯔꯦꯖꯨꯋꯦꯠꯀꯤꯁꯨ ꯂꯥꯏ ꯂꯥꯏꯅ ꯊꯣꯛꯀꯅꯤꯀꯣ ꯑꯗꯨ ꯑꯗꯨ ꯑꯣꯏꯔꯁꯨ ꯁꯨ ꯅꯪꯅ ꯊꯕꯛ ꯀꯔꯤꯅꯣ ꯌꯨꯝꯒꯤ ꯒꯨꯝꯕ ꯐꯦꯃꯤꯂꯤꯒꯨꯝꯕ ꯄ꯭ꯔꯦꯁꯔꯒꯨꯝꯕ ꯂꯩꯕ ꯀꯥꯟꯗ ꯅꯪꯅ ꯊꯣꯛꯇ꯭ꯔꯤꯌꯦ ꯍꯥꯏꯔꯗꯤ ꯇꯨꯋꯦꯜꯐ ꯂꯦꯕꯦꯜꯒꯤꯁꯨ ꯌꯥꯝ ꯐꯥꯕꯅꯤꯀꯣ
ꯍꯣꯏ ꯍꯣꯏ
ꯑꯩꯒꯤ ꯁꯤꯁꯇꯔ ꯏꯟꯂꯣꯗꯣ ꯇꯨꯋꯦꯜꯐ ꯂꯦꯚꯦꯜꯒꯤꯗ ꯇꯧꯕꯅꯦꯕ ꯑꯗꯨ ꯃꯥꯁꯨ ꯒ꯭ꯔꯦꯖꯨꯋꯦꯠ ꯂꯣꯏꯔꯒ ꯑꯗꯨꯝ ꯅꯣꯏꯒꯨꯝꯅ ꯊꯥꯕꯅꯦ ꯐꯥꯔꯁꯇꯗꯤꯀꯣ ꯊꯥꯔꯒ ꯃꯥ ꯃꯥꯁꯦ ꯇꯨꯋꯦꯜꯐ ꯂꯦꯚꯦꯜꯗꯁꯨ ꯇ꯭ꯔꯥꯏ ꯇꯧꯕ ꯑꯗꯨ ꯊꯣꯛꯑꯦ ꯃꯥꯗꯤ ꯍꯧꯖꯤꯛꯇꯤ ꯗꯤꯐꯦꯟꯁꯀꯤꯗ ꯂꯩꯑꯦꯕ ꯑꯗꯨ ꯃꯥꯒꯤ ꯐꯥꯔꯁ ꯇꯥꯏꯝꯗꯗꯤ ꯁꯦꯂꯔꯤꯗꯣ ꯌꯥꯝꯗꯦ ꯍꯧꯖꯤꯛꯇꯤ ꯃꯥꯗꯣ ꯆꯍꯤ ꯇꯔꯥꯒꯨꯝꯕ ꯁꯨꯈ꯭ꯔꯦ ꯑꯗꯨꯗ ꯇꯧꯕꯗꯣ ꯊꯕꯛꯁꯨ ꯌꯥꯝ ꯂꯥꯏꯅ ꯄꯤꯕ ꯃꯥꯒꯤꯀꯣ ꯃꯥꯒꯤ ꯄꯣꯁꯇꯤꯡꯁꯦ ꯗꯦꯜꯂꯤꯗ ꯇꯥꯕ ꯍꯧꯖꯤꯛꯇꯤ ꯑꯗꯨ ꯃꯅꯤꯄꯨꯔꯗꯁꯨ ꯂꯥꯛꯄ ꯌꯥꯏ ꯍꯥꯏꯌꯦ ꯃꯥꯒꯤꯗꯣ ꯅꯍꯥꯟ ꯄꯤꯈ꯭ꯔꯕꯅꯦ ꯐꯥꯏꯚ ꯏꯌꯔꯁ ꯑꯦꯒꯣ ꯃꯅꯤꯄꯨꯔꯗ ꯆꯠꯅꯤꯡꯂꯗꯤ ꯆꯠꯂꯣ ꯅꯪꯒꯤ ꯄꯤꯒꯦ ꯍꯥꯏꯔꯒ ꯀꯣ ꯀꯣꯇꯔꯒꯨꯝꯕꯁꯨ ꯄꯤꯕꯅꯦꯕ ꯑꯗꯣ ꯃꯥꯒꯤꯁꯨ ꯐꯖꯩ ꯍꯥꯏꯕꯅꯤꯗ ꯊꯕꯛꯇꯣ ꯎꯝ
ꯑꯩꯁꯨ ꯊꯨꯡ ꯇꯥꯔꯦꯗ
ꯍꯣꯏ ꯑꯗꯨꯒꯨꯝꯕꯁꯨ
ꯇꯧꯒꯦꯅꯗꯤ ꯈꯜꯂꯦꯀꯣ ꯀꯩꯅꯣꯗ
ꯎꯝ ꯎꯝ ꯗꯤꯐ꯭ꯔꯦꯟꯁꯇꯣ ꯌꯥꯝ ꯂꯩꯇꯦ ꯍꯥꯏꯕꯅꯤꯗ ꯑꯩꯅ ꯍꯥꯏꯕꯗꯤꯀꯣ ꯂꯩ ꯂꯩꯕꯁꯨ ꯌꯥꯏ ꯑꯗꯨ ꯑꯣꯏꯔꯁꯨ ꯔꯦꯡ ꯑꯣꯏꯅ ꯑꯗꯨꯝ ꯄꯤꯒꯅꯤꯅ ꯑꯗꯨ ꯇꯨꯋꯦꯜꯐ ꯂꯦꯚꯦꯜꯒꯤꯁꯨ ꯌꯥꯝ ꯌꯥ